ꯍꯜꯂꯣ
ꯑꯆꯥꯥꯄꯣꯠ ꯆꯥꯅꯤꯡꯉꯦ ꯍꯥꯏꯕ ꯗꯤꯂꯤꯚꯔꯤ ꯌꯥꯔꯗꯤ ꯅꯨꯡꯉꯥꯏꯗꯧꯅꯦ ꯍꯥꯏꯕ
ꯆꯥꯄꯣꯠꯂꯣ ꯌꯥꯏ ꯀꯩꯅꯣ ꯖꯣꯃꯥꯇꯣ ꯌꯥꯎꯗ꯭ꯔꯣ
ꯖꯤꯑꯣ ꯃꯥꯔꯠ ꯌꯥꯕ꯭ꯔꯥ
ꯍꯥꯥ
ꯖꯤꯑꯣ ꯃꯥꯔꯠꯇꯥ ꯌꯥꯕ꯭ꯔꯣ
ꯖꯣꯃꯥꯇꯣ ꯍꯥꯏꯔꯒꯥ
ꯖꯣꯃꯥꯇꯣ ꯍꯥꯏꯔꯣ ꯅꯪꯖꯦ
ꯖꯣꯃꯥꯇꯣ ꯌꯥꯏ ꯑꯗꯩ ꯀꯩꯅꯣ ꯀꯩꯅꯣ ꯀꯩꯅꯣ ꯕꯂꯥꯅꯥ ꯑꯦꯕꯗꯥꯥꯏꯁ ꯇꯧꯕꯗꯣ ꯅꯠꯇꯦ ꯅꯠꯇꯦ ꯑ ꯌꯥꯝ ꯊꯨꯕꯗꯣ ꯗꯤꯂꯤꯚꯔꯤ ꯗꯤꯂꯤꯚꯔꯤ ꯌꯥꯝ ꯊꯨꯕꯗꯣ
ꯌꯨꯝꯊꯣꯡ ꯃꯥꯔꯠ ꯑꯣꯏꯔꯝꯒꯅꯤꯌꯦ
ꯅꯠꯇꯦ ꯅꯠꯇꯦ ꯅꯠꯇꯦ ꯅꯠꯇꯦ ꯐꯠꯇꯥ ꯐꯠ ꯅꯠꯇ꯭ꯥꯔꯣ ꯃꯥꯅꯦ
ꯑꯆꯥꯄꯣꯠ ꯍꯥꯏꯖꯦ ꯑꯆꯥ ꯑꯆꯥꯄꯣꯠ ꯍꯥꯏꯁꯦ ꯀꯩꯅꯣ ꯅꯠꯇꯤꯌꯦ ꯎꯝ ꯑꯇꯩ ꯑꯆꯥꯄꯣꯠꯗꯨꯗꯤ ꯍꯧꯖꯤꯛꯇꯤ ꯐꯥꯁ ꯐꯨꯗ ꯑꯆꯥꯄꯣꯠ ꯅꯠꯇꯦ ꯍꯥꯏꯕꯥ
ꯎꯝ
ꯐꯥꯁ ꯐꯨꯗ ꯑꯆꯥꯄꯣꯠ ꯗꯨꯕꯨꯗꯤ ꯑꯣꯔꯗꯔ ꯇꯧꯐꯝꯗꯨ ꯂꯩꯌꯦ
ꯀꯩ ꯆꯥꯄꯣꯠ ꯆꯥꯅꯤꯡꯉꯤꯅꯣ ꯑꯩꯒꯤ ꯕꯤꯁꯀꯨꯠ ꯂꯩ ꯆꯣꯀꯣ ꯄꯥꯏ ꯂꯩ ꯕꯨꯖꯤꯌꯥ ꯂꯩ
ꯕꯨꯖꯤꯌꯥ ꯆꯥꯅꯤꯡꯉꯦ ꯑꯗꯨꯗꯤ
ꯎꯝ ꯆꯥꯎꯂꯥꯎ ꯍꯩꯅꯧꯁꯨ ꯆꯥꯁꯤ
ꯐꯨꯗ ꯋꯥꯏꯐꯥꯏꯗꯣ
ꯎꯝ
ꯑꯗꯨꯗꯩ ꯕꯤꯛꯇꯣꯏꯕꯅꯤ ꯃꯥ ꯆꯠꯂꯝꯗꯥꯏꯗꯨꯗ ꯍꯣꯕꯦ ꯍꯣꯕꯦ ꯑꯣꯗꯔ ꯇꯧꯔꯒꯥ ꯑꯥꯆꯥꯄꯣꯠ ꯆꯥꯅꯥꯔꯛꯏꯅꯦ ꯈꯣꯏ
ꯎꯝ
ꯎꯝ ꯅꯣꯡꯃ ꯑꯦꯛꯖꯥꯝꯒ ꯂꯩꯇꯕ ꯅꯨꯃꯤꯠ ꯑꯃꯥꯗ ꯐꯨꯗ ꯋꯥꯏ ꯐꯥꯏꯗꯥ ꯑꯣꯗꯔ ꯑꯆꯥ‍ꯄꯣꯠ ꯆꯥ ꯄꯨꯡ ꯑꯃꯒꯤ ꯃꯅꯨꯡꯗ ꯑꯗꯨꯝ ꯌꯧꯔꯛꯑꯦ
ꯎꯝ ꯑꯗꯨꯗꯤ ꯃꯣꯏꯁꯦ ꯍꯥꯟꯅ ꯔꯦꯗꯤ ꯊꯝꯕꯖꯥꯠꯅꯤ
ꯈꯪꯗꯦ ꯑꯗꯨꯗꯤ ꯐꯣꯡ ꯐꯣꯡꯗꯤ ꯁꯥꯏꯌꯦ
ꯎꯝ ꯄꯣꯛ ꯄꯣꯛ ꯐ꯭ꯔꯥꯏ ꯔꯥꯏꯁꯇꯅꯦ ꯅꯠꯇꯦ ꯄ꯭ꯔꯣ ꯄꯣꯛ ꯆꯤꯛꯀꯟ ꯆꯤꯂꯤꯅꯅꯦ
ꯄꯣꯛ ꯆꯤꯂꯤꯗꯅꯦ ꯄꯣꯛ ꯐ꯭ꯔꯥꯏ ꯔꯥꯏꯁ ꯕꯥꯏ ꯋꯥꯟ ꯒꯦꯠ ꯋꯥꯟ ꯟꯠꯇꯔꯣ
ꯑꯣ ꯌꯥꯏꯅꯦ ꯑꯗꯨꯗꯤ ꯀꯩꯕꯥ
ꯇꯨ ꯐꯤꯐꯇꯤ
ꯌꯥꯗꯔꯣ ꯑꯗꯨꯗꯤ
ꯌꯥꯏꯌꯦ ꯗꯦꯂꯤꯚꯔꯤ ꯆꯥꯔꯖ ꯂꯨꯄꯥ ꯁꯚꯦꯟꯇꯤ ꯑꯃꯒ ꯀꯩꯅꯣꯒꯤꯒ ꯆꯥꯔꯖ ꯂꯨꯄꯥ ꯀꯨꯟꯃꯥꯊꯣꯏ ꯑꯃꯒ ꯂꯨꯄꯥ ꯆꯍꯨꯝ ꯀꯨꯟꯊ꯭ꯔꯥꯃꯨꯛ ꯗꯦꯂꯤꯚꯔꯤ ꯆꯥꯔꯖ ꯂꯨꯄꯥ ꯁꯚꯦꯟꯇꯤ ꯑꯃ ꯑꯗꯨꯒ ꯇ꯭ꯋꯦꯟꯇꯤ ꯋꯥꯟꯗꯨꯅ ꯀꯟꯗꯣ ꯌꯣꯒꯩ ꯍꯥꯏꯕ꯭ꯔꯥ ꯀꯩꯅꯣ ꯆꯥꯖꯃꯒ
ꯑꯁ ꯌꯥꯔꯦꯗ ꯑꯗꯨꯗꯤ ꯁꯤꯗ ꯊꯣꯛꯑꯣ ꯆꯥꯔꯖ ꯂꯨꯄꯥ ꯌꯥꯡꯈꯩ
ꯍ ꯍꯣ
ꯐꯠꯇ꯭ꯔꯣ ꯐꯠꯇ꯭ꯔꯣ ꯗꯤꯜꯂꯤꯚꯔꯤꯖꯥꯔꯥꯁꯅ ꯍꯦꯟꯅ ꯌꯥꯝꯈ꯭ꯔꯦ ꯑꯩꯈꯣꯏ ꯃꯌꯥꯝ ꯆꯥꯕꯗꯤ ꯌꯥꯕ
ꯒꯨꯂꯥꯞꯀꯀ ꯂꯪꯅꯤꯗꯨꯏꯀꯥꯏꯗꯔꯣ ꯃꯩ ꯃꯃꯥꯡꯉ ꯩꯏꯁꯩꯁꯤꯡꯁꯦ ꯇꯥꯕꯗ ꯀꯌꯥ ꯅꯣꯛꯇꯦ ꯅꯣꯛꯅꯤꯡ ꯃꯣꯏꯒꯤ ꯂꯤꯔꯤꯁꯁꯤꯡꯁꯦ
ꯍꯣꯏ ꯐꯖꯨ ꯑꯗꯨꯝꯐꯖꯤ
ꯍꯥꯏꯗꯦ
ꯃꯈꯣꯟꯅ ꯉꯝꯃꯒ ꯍꯧꯖꯤꯛꯀꯤꯁꯤꯅ ꯑꯁ ꯇꯥꯡꯅꯦ ꯑꯦꯛꯇ ꯈꯪꯖꯗ ꯃꯦꯖꯤꯛꯅ ꯉꯝꯃꯦꯕ ꯑꯗꯨꯕꯨꯗꯤ ꯆꯥꯎꯈꯠꯂꯛꯄ ꯅꯍꯥꯟꯋꯥꯏꯒꯤ ꯃ꯭ꯌꯨꯖꯤꯛꯇꯨꯗꯩ ꯍꯧꯖꯤꯛꯅ ꯏꯝꯄ꯭ꯔꯨꯚ ꯑꯣꯏꯈꯠꯂꯛꯄ
ꯎꯝ
ꯑꯗꯨꯒ ꯈꯣꯟꯖꯦꯜꯗꯤ ꯉꯍꯥꯟꯋꯥꯏꯅ ꯍꯦꯟꯕ
ꯅꯪꯒ ꯑꯍꯥꯟ ꯊꯦꯪꯅꯥꯕꯥꯅ ꯁꯤꯗ ꯑꯁꯨꯝꯅ ꯏꯕꯥꯅꯤ ꯀꯣꯏ ꯃꯤꯟꯅ ꯁꯦ ꯀꯩ ꯌꯥꯗꯅ ꯅꯨꯪꯉꯥꯏꯇꯥꯕꯥ
ꯀꯩꯅꯣ ꯀꯩꯌꯥꯗꯅꯨ ꯉꯥꯏꯔꯕ ꯉꯁꯤꯁꯦ
ꯈꯜ ꯂꯨꯗꯦ ꯑꯁꯨꯝ
ꯈꯜꯂꯨꯗꯦ ꯑꯁꯨꯝꯅ ꯑꯣꯏꯔꯛꯀꯅꯤ
ꯑꯣ ꯑꯣ ꯃꯌꯥꯗ ꯅꯨꯡꯉꯥꯏꯔꯕ ꯃꯤ ꯉꯁꯤꯗꯤ ꯑꯣ ꯅꯪꯒ ꯑꯍꯥꯟꯕ ꯊꯦꯡꯅꯕꯁꯤꯗ ꯑꯁꯨꯝꯅ ꯏꯕꯅꯤ ꯀꯣꯏꯃꯤꯅꯕꯁꯦꯁ ꯈꯥꯜꯂꯨꯗꯦ ꯑꯁꯨꯝꯅ
ꯈꯜꯂꯨꯗꯦ ꯑꯁ ꯁꯨꯝ ꯅꯥꯕꯅꯦ ꯈꯜꯂꯨꯗꯦꯅ ꯆꯤꯡꯒꯗꯕ ꯅꯠꯇꯦ
ꯑꯣ ꯈꯜꯂꯨꯗꯦ ꯑꯁꯨꯝꯅ ꯑꯣꯏꯔꯛꯀꯅꯤ
ꯀ
ꯀꯔꯤ ꯍꯥꯏꯗꯣꯛꯈ꯭ꯔꯦ
ꯕꯣꯇꯜ ꯃꯊꯪ ꯃꯊꯪ ꯅꯤꯡꯈꯥꯏꯈꯔꯦ ꯑ ꯎ ꯍꯣꯔꯦꯟ ꯉꯍꯥꯛ ꯃꯄꯤꯄ ꯀꯦꯌꯔ ꯇꯦꯀꯔ ꯆꯠꯁꯤꯈꯤꯕꯩ ꯇꯥꯟꯖꯥ ꯆꯠꯈ꯭ꯔꯀꯥꯟꯗꯅꯦ ꯒꯠ ꯂꯣꯜꯂꯛꯄꯩ ꯇꯥꯟꯖꯥꯗꯗꯥ ꯏꯁꯤꯡ ꯑꯃꯝꯇ ꯂꯧꯔꯗ ꯑꯩ ꯏꯁꯤꯡ ꯑꯃ ꯌꯥꯎꯦ
ꯑꯦ ꯀꯩꯁꯨ ꯇꯧꯔꯣꯌꯦ ꯀꯤꯃꯟꯒꯔꯦ ꯅꯪꯖꯨ ꯍꯥꯏꯗꯤ ꯅꯪ ꯃꯁꯛꯀꯁꯨ ꯌꯥꯝ ꯈꯪꯗꯕꯅꯤꯅ ꯍꯥꯏꯔꯣꯏ ꯑꯩꯕꯨꯗꯤ ꯈꯪꯅꯕꯅꯦꯕ
ꯄꯩꯁꯥꯗꯣ ꯑꯩ ꯂꯩꯇꯕꯩ ꯄꯤꯗ꯭ꯔꯦ ꯍꯥꯏꯕ ꯑꯗꯨꯏꯅꯦ
ꯑꯗꯨꯁꯨ ꯀꯩꯁꯨ ꯇꯧꯔꯣꯏꯃꯤ
ꯍꯥꯏ ꯅꯨꯨꯡꯖꯨ ꯑꯍꯤꯡ
ꯑꯣ ꯑꯗꯨ ꯒꯦꯠ ꯂꯣꯟꯕ ꯃꯇꯝ ꯅꯠꯇ꯭ꯔꯁꯨ ꯍꯣꯔꯦꯟ ꯆꯥꯛꯇꯣꯛꯑ ꯂꯧꯔꯨꯕ ꯌꯥꯏꯌꯦ
ꯑꯗꯨꯃꯥꯏꯅ ꯂꯧꯔꯁꯦ ꯑꯩ ꯏꯁꯤꯡ ꯑꯝꯇ ꯌꯥꯎꯗ꯭ꯔꯦꯕ
ꯑꯩꯗꯤ ꯏꯁꯤꯡ ꯅꯍꯥꯟ ꯏꯁꯤꯡ ꯌꯥꯔꯨꯕꯅꯦ ꯀꯣꯏꯔꯦꯅꯦ ꯑꯩ ꯏꯁꯤꯡꯁꯨ ꯀ ꯊꯛꯛꯇꯕ ꯖꯥꯠꯅꯦ ꯃꯥ ꯊꯥꯅꯕꯗꯤ ꯍꯥꯏꯕꯅꯤꯃ ꯅꯪ ꯁꯤꯁꯤꯡꯁꯦ ꯑꯩꯅ ꯑꯍꯨꯝ ꯃꯔꯤꯔꯛ ꯂꯧꯔ ꯃꯇꯨꯡꯅꯦ ꯅꯪ ꯂꯧꯗꯣꯏꯔꯤꯌꯦꯅ
ꯎꯝ ꯑꯩꯒꯤ ꯇꯪ ꯃꯥꯡꯂꯥ ꯆꯕꯥꯜꯅ ꯃꯣꯃꯣꯟ ꯃꯃꯣꯟ
ꯦꯇꯔꯖꯤꯅ ꯃꯔꯔ ꯍꯣꯂꯃ ꯔꯣꯃꯥꯟꯇꯤꯛ ꯑꯣꯏꯔꯤꯕ ꯏꯁꯩꯁꯤꯅ ꯃꯔꯣꯜ ꯑꯃꯃ
ꯑꯩꯒꯤꯇ ꯅꯪꯅ ꯆꯕꯥꯜꯅ ꯃꯣꯃꯣꯟ ꯃꯣꯃꯣꯟ ꯇ ꯆꯕ ꯀꯩꯅꯣ ꯃꯈꯥꯗꯣ ꯅꯪꯕꯨ ꯅꯨꯡꯁꯤ ꯇꯥꯛꯂꯤꯕꯅꯦ ꯍꯥꯏꯕꯔꯣ ꯀꯩꯅꯣꯝ ꯍꯥꯏꯕꯅꯤꯅꯦ
ꯒꯤꯇꯪꯪꯂ ꯂ ꯆꯤꯟꯕꯥꯅ ꯃꯣꯃꯣꯟꯣꯟ ꯃꯣꯃꯣꯟ ꯂꯨꯞꯆꯕ
ꯑꯣ ꯅꯪꯒꯤ ꯊꯝꯃꯣ ꯌꯧꯅ ꯑꯣ ꯑ
ꯀꯤ ꯃꯤꯁꯅꯥ ꯑꯅꯤꯅꯥ ꯇꯊꯥ ꯇꯊꯥ ꯀꯖꯕ ꯅꯪꯒꯤꯤ ꯊ ꯃꯣꯏꯣꯏ ꯍꯨꯅꯕꯅꯤ ꯍ ꯅꯛꯇ ꯂꯤꯗꯅ ꯀꯟꯅꯕꯅꯤ ꯁꯁ
ꯑꯗꯨ ꯌꯥꯝ ꯍꯥꯟꯅꯕꯤꯗꯨ ꯑꯃ ꯁꯦꯝꯗꯣꯛ ꯑꯣꯊꯣꯛꯎꯔꯕ ꯑꯥ ꯍꯤꯝ ꯑꯣꯟ ꯍꯤꯁ ꯋꯤꯗꯤꯡ ꯅꯥꯏꯠ ꯍꯥꯏꯔꯒ ꯍꯧꯖꯤꯛꯀꯤ ꯗꯦꯅꯤꯒ ꯀꯃꯂꯥꯒꯒꯤ ꯑꯗꯨꯗꯣ ꯍꯥꯞꯄꯦ ꯃꯤ ꯑꯣꯟꯁꯤ ꯁꯨꯋꯤꯗꯤꯤꯡ ꯅꯥꯏ ꯍꯥꯏꯔꯒ ꯑꯥ ꯈꯩꯅꯣ ꯁꯥꯏꯀꯦꯇ꯭ꯔꯤꯛ ꯋꯥꯔꯗꯇ ꯂꯩꯕꯩꯅꯣ
ꯎꯝ ꯎꯝ ꯎꯝ ꯄꯦꯔꯃꯦꯁꯔꯤꯅ
ꯍꯣꯏ
ꯍꯣꯏꯅꯦ ꯑꯗꯨ ꯃꯆꯦ ꯁꯥꯈꯤꯕꯅꯤꯀꯣ
ꯃꯥꯅꯤ ꯀ ꯁꯤꯃꯗ ꯁꯤꯃꯅꯤꯗ
ꯑꯁꯦꯡꯕ ꯐꯤꯂꯝꯗꯨꯒꯤꯅꯦꯕ ꯑꯩꯗꯤ ꯑ ꯑꯇꯣꯞ ꯑꯇꯣꯞꯄ ꯌꯥꯟꯖꯅ ꯍꯥꯞꯆꯤꯟꯅꯕ ꯑꯣꯏꯅ ꯌꯦꯉꯦ ꯍꯧꯖꯤꯛ ꯛꯇ ꯅꯤꯡꯁꯤꯡꯪꯉꯦ ꯆꯨꯝꯗꯣꯏꯅꯦꯗꯣ
ꯅꯪꯒꯤ ꯊ ꯃꯣꯏ ꯆꯅꯤ ꯎꯝ ꯑꯩꯈꯣꯏ ꯊꯥꯛꯏꯉꯩ ꯑꯍꯜ ꯂꯃꯟꯖꯨꯔꯗꯣ ꯐꯠꯇꯦ ꯈꯜꯗ ꯄꯦꯟꯊꯣꯛꯅꯗꯧꯅꯦ ꯃꯣꯏꯒꯤ ꯑꯉꯥꯡ ꯑꯃ ꯌꯥꯎꯗꯕ ꯌꯥꯗꯦ ꯑꯗꯨꯃ ꯇꯧꯗꯕ ꯌꯥꯗꯦ ꯅ ꯄꯤꯔꯤꯕ ꯐꯣꯟ ꯐꯣꯟꯅ ꯐꯖꯅ ꯄꯤꯕ
ꯍꯣꯏ ꯑꯁ ꯑꯅꯤ ꯃꯇꯩ ꯃꯅꯥꯎ ꯑꯣꯏꯗꯣꯏꯔꯣꯏ ꯑꯅꯤꯗꯨꯒꯤꯗꯤ ꯀꯔꯤꯝ ꯈꯟꯕ ꯅꯠꯇꯦ
ꯎꯝ
ꯑꯗꯨꯅ ꯌꯥꯅꯗꯕ ꯑꯗꯒꯤ ꯃꯣꯏꯅ ꯌꯥꯅꯗ꯭ꯔꯀꯥꯟꯗꯗꯤ ꯃꯆꯥ ꯃꯁꯨꯅ ꯋꯥꯕꯁꯤꯗꯤ ꯀꯣ
ꯎꯝ
ꯄꯨꯔꯥ ꯀꯩ ꯑꯅꯦ ꯀ꯭ꯔꯥꯏꯝ ꯑꯅꯦ ꯃꯣꯏꯅ ꯈꯔꯦ ꯇꯧꯕꯤꯅꯤꯁꯦ ꯍꯥꯏꯗꯤ ꯑꯉꯥꯡꯗꯣ ꯀꯣꯛꯇꯣ ꯌꯥꯝ ꯋꯥꯍꯜꯂꯑꯕ ꯗꯥꯛꯇꯔꯗꯅꯥ ꯕꯤꯔꯂ ꯁꯝꯅ ꯍꯥꯏꯔꯕꯗꯣ ꯃꯃꯥ ꯃꯄꯥ ꯌꯥꯝ ꯅꯨꯡꯁꯤꯅꯕꯤꯌꯨ ꯍꯥꯏꯕꯗꯨꯣ ꯆꯨꯝꯒꯗꯣꯏꯅꯦ ꯑ
ꯅꯉ ꯊꯥ ꯃꯣꯏ ꯎ ꯑꯩꯒꯤ ꯔꯤꯜ ꯁꯤꯌꯥꯔ ꯇꯧꯕ ꯏꯃꯥ ꯑꯩꯒꯤ ꯏꯃꯥꯟꯅꯕꯤ ꯃꯌꯥꯝꯁꯦ ꯇ ꯃꯤ ꯂꯅꯤ ꯀꯊ ꯀꯊꯥ
ꯎꯝ ꯅꯪꯉꯣꯟꯗ ꯇꯧꯁꯂꯏꯔꯣ
ꯑ ꯎ ꯑꯥ ꯑꯃꯣꯏ ꯑꯍꯨꯝ ꯃꯔꯤ ꯂꯩꯔꯤ ꯑꯩꯉꯣꯟꯗ ꯔꯤꯜ ꯁꯤꯌꯥꯔ ꯇꯧꯕ ꯑꯁ ꯅꯣꯏ ꯁꯥꯔꯣꯏꯕꯤꯅꯤ
ꯑꯩꯒꯤ ꯏꯁꯇꯣꯔꯤꯗꯨ ꯌꯦꯡꯉꯣ ꯉꯥꯛꯇꯪꯅꯔ ꯑꯃꯨꯛ ꯀꯩꯇꯧ ꯍꯥꯏꯗꯤ ꯀꯨꯏꯅ ꯐꯪ ꯉꯝꯗꯕꯒꯤ ꯇꯧꯋꯦ
ꯎꯔꯦ ꯏꯕꯦꯝꯃ ꯅꯪꯅ ꯌꯦꯡꯉꯣ ꯉꯁꯥꯏꯅ ꯎꯔꯦ
ꯅꯪ ꯌꯦꯡꯉꯕ ꯑꯩꯩ ꯎꯔꯝꯗꯦꯗ
ꯉꯁꯥꯏ ꯎꯔꯦ ꯕꯦꯝꯃ ꯉꯁꯥꯏꯅ ꯅꯤꯁꯥ ꯅꯤꯡꯁꯥ ꯁꯅꯒꯅꯣ ꯅꯤꯁꯥ ꯁꯅꯥꯒꯅꯣ
ꯎꯝ
ꯆꯅꯤꯡꯉꯦ ꯍꯣꯏ ꯍꯦꯛ ꯂꯩꯕ꯭ꯔꯥ ꯍꯦꯂꯤ ꯄꯦꯗ ꯆꯥ ꯃꯌꯝ ꯄꯜꯂꯦ ꯍꯥꯏꯖꯦ
ꯍꯦꯂꯤꯄꯦꯠꯇ
ꯎꯝ
ꯅꯪ ꯍꯦꯛ ꯂꯩꯔꯣ
ꯅꯠꯇꯦꯗ ꯃꯉꯥꯝꯃꯦ ꯍꯧꯖꯤꯛ ꯆꯥꯖꯦ ꯍꯥꯏꯕ ꯃꯥꯅ ꯍꯥꯏꯕꯗꯤ ꯅꯠꯇꯦ ꯃꯥꯊꯥꯅ ꯍꯥꯏꯔꯛꯄꯅꯤ
ꯌꯥꯝ ꯄꯥꯂꯦ ꯍꯦꯛꯁꯦꯅ ꯍꯣꯏ ꯍꯣꯏ
ꯖꯥꯝꯗꯤ ꯄꯥꯂꯤ ꯀꯩꯅꯣ ꯑꯩ ꯎꯔꯦ ꯅꯍꯥꯟ
ꯎꯝ ꯑꯗꯨꯗ ꯅꯣ ꯍꯦꯂꯤꯄꯦꯗ ꯔꯣꯝ ꯆꯠꯂꯨꯔꯕꯣ
ꯆꯠꯂꯨꯔꯦ ꯍꯦꯂꯤꯄꯦꯗ ꯍꯦꯂꯤꯄꯦꯗ ꯈꯛ ꯅꯠꯇꯦꯍꯦ ꯑꯇꯩ ꯑꯇꯩꯁꯨ ꯃꯌꯥꯝ ꯄꯥꯟꯕꯅꯦ
ꯑꯗꯨ ꯃꯌꯥꯝ ꯄꯥꯜꯂꯦ ꯍꯥꯏꯕ ꯑꯗꯨꯗꯨ
ꯃꯤꯅ ꯇꯥꯈꯠ ꯇꯥꯈꯠꯇꯅ ꯍꯦꯛ ꯂꯣꯏꯔꯒ ꯑꯩꯈꯣꯏꯅ ꯃꯅꯤꯡ ꯈꯣꯝꯗꯨꯕ
ꯍꯣꯏ ꯑꯃꯅꯤ ꯇꯪ ꯀꯛ ꯂꯪꯀꯛ ꯄꯥꯜꯂꯀꯥꯟꯗ
ꯎꯝ ꯃꯅꯤꯡ ꯈꯣꯝꯕꯅ ꯏꯄꯛ ꯄꯛꯆꯕ ꯑꯈꯣꯏꯗꯤ ꯅꯪꯒꯤ ꯊꯃꯣꯏ ꯅꯪ ꯑꯃꯨꯛ ꯇꯧꯔꯣ ꯊꯝꯃꯦ
ꯎꯝ